ꯍꯜꯂꯣ
ꯎꯝ ꯇꯥꯏ ꯀꯣ
ꯇꯥꯏꯌꯦ ꯇꯥꯏꯌꯦ
ꯎꯝ ꯅꯨꯡꯉꯥꯏꯔꯤꯕ꯭ꯔꯣ
ꯅꯨꯡꯉꯥꯏꯔꯤ ꯀꯔꯤꯅꯣ ꯈꯪꯗ꯭ꯔꯦꯗ ꯇꯧꯔꯤ
ꯎꯝ ꯀꯔꯤ ꯇꯧꯔꯒ ꯂꯩꯕ꯭ꯔꯣ
ꯀꯦꯝ ꯇꯧꯗꯦ ꯐꯣꯟ ꯃꯦꯠꯂꯒ ꯂꯩ
ꯑꯥ ꯃꯨꯕꯤꯒꯨꯝꯕ ꯌꯦꯡꯕ꯭ꯔꯣ
ꯌꯦꯡꯅꯤꯡꯉꯥꯏꯕꯨ ꯂꯩꯁꯜꯂꯛꯇ꯭ꯔꯦꯗ ꯌꯦꯡ ꯃꯟꯗꯅ ꯗꯨ ꯂꯣꯢꯁꯜꯂꯦ ꯂꯣꯏꯁꯤꯜꯂꯦꯕ ꯑꯩ ꯑꯩ ꯌꯦꯡꯃꯟꯗꯅꯀꯣ ꯌꯦꯡꯗꯕ ꯂꯩꯁꯤꯜꯂꯛꯇ꯭ꯔꯦ
ꯍꯨꯝ ꯍꯟꯗꯛ ꯑꯅꯧ ꯑꯅꯧꯕ ꯗ꯭ꯔꯥꯃ ꯃꯆꯥ ꯃꯆꯥ ꯊꯣꯛꯇ꯭ꯔꯣ ꯇꯪ
ꯗ꯭ꯔꯥꯃꯁꯨ ꯌꯦꯡꯉꯤ ꯑꯗꯒꯤꯗꯤ ꯃꯨꯚꯤꯁ ꯁꯥꯎꯠ ꯃꯨꯚꯤ ꯀꯩ ꯍꯤꯟꯗꯤ ꯃꯨꯚꯤ ꯌꯦꯡꯗꯕ ꯂꯩꯇ꯭ꯔꯦ ꯑꯩꯅ ꯌꯦꯡꯅꯤꯡꯕꯗꯤ
ꯎꯝ ꯑꯦꯛꯁꯟ ꯐꯤꯂꯝ ꯌꯥꯝ ꯄꯥꯝ ꯃꯥꯂꯦꯀꯣ
ꯍꯣꯏ ꯁꯥꯎꯠꯇꯣ ꯑꯩꯗꯤ ꯌꯥꯝ ꯉꯥꯎꯖꯩꯕ ꯃꯣꯏꯒꯤ ꯃꯨꯔꯞꯀ ꯇꯧꯔꯒ ꯍꯦꯔꯣ ꯀꯨꯝꯗꯔꯛꯄꯁꯦ
ꯎꯝ ꯃꯣꯏꯒꯤꯁꯨ ꯌꯦꯡꯕ ꯅꯨꯡꯉꯥꯏꯕꯅꯤꯅ ꯐꯤꯂꯝ ꯁꯥꯎ ꯁꯥꯎ ꯁꯥꯎꯠꯒꯤ ꯐꯤꯂꯝꯁꯦ ꯑꯗꯨꯒ ꯍꯟꯗꯛ ꯁꯤꯗꯤ ꯑꯁ ꯀꯩꯅꯣ ꯗ꯭ꯔꯃꯥ ꯃꯆꯥ ꯃꯆꯥ ꯑꯩꯈꯣꯏ ꯀꯩꯅꯣ ꯐꯦꯁꯕꯨꯛ ꯀꯩꯀꯩꯅꯣꯗ ꯊꯣꯛꯄꯗꯨ
ꯑꯥ
ꯑꯗꯨꯒꯨꯝꯕꯗ ꯌꯦꯡꯉꯒ ꯃꯨꯚꯤ ꯕꯣꯛꯁ ꯃꯨꯚꯤ ꯃꯨꯚꯤ ꯕꯣꯛꯁꯇ ꯑꯗꯨꯝ ꯁꯔꯁ ꯇꯧꯔꯒ ꯑꯃꯨꯛꯀ ꯌꯦꯡꯉꯦ ꯃꯣꯏ ꯃꯣꯏꯗꯤ ꯇꯦꯟ ꯇꯦꯟꯅ ꯄꯤꯌꯦꯗꯅ
ꯍꯣꯏ ꯍꯣꯏ ꯍꯣꯏ ꯑꯗꯣ ꯌꯨꯇꯨꯨꯞꯇ ꯑꯅꯝꯕꯅ ꯐꯪꯗꯕꯁꯨ ꯌꯥꯎꯋꯤꯗꯅ
ꯍꯣꯏ ꯑꯗꯨ ꯑꯩꯗꯤ ꯗ꯭ꯔꯥꯃ ꯕꯣꯛꯁꯇ ꯑꯣꯏꯅ ꯊꯤꯌꯦ
ꯑꯅꯝꯕꯅ ꯐꯪꯕ꯭ꯔꯣ
ꯑꯗꯨꯝ ꯐꯪꯗꯤ ꯐꯪꯉꯦ ꯍꯣꯏ ꯈꯤꯇꯪ ꯅꯥꯎꯅ ꯊꯣꯛꯄꯁꯤꯡꯗꯤ ꯐꯪꯗꯦ ꯑꯦ ꯗ꯭ꯔꯥꯃ ꯃꯨꯚꯤ ꯕꯣꯛꯁ
ꯕꯣꯛꯁ ꯍꯥꯏꯔꯣ
ꯑꯥꯎ
ꯕꯤ ꯑꯣ ꯑꯦꯛꯁ
ꯑꯥ ꯕꯤ ꯑꯣ ꯑꯦꯛꯁ
ꯑꯣ ꯌꯦꯡꯒꯦ
ꯑꯗꯨꯗ ꯑꯗꯨꯝ ꯐꯪꯅꯤ ꯐꯪꯒꯅꯤ ꯈꯔ ꯈꯔ
ꯌꯨꯇꯨꯞꯇ ꯐꯪꯗꯕ ꯂꯩꯔꯛ ꯐꯪꯗꯕꯁꯨ ꯃꯌꯥꯝ ꯌꯥꯎꯋꯦꯕ
ꯎꯝ ꯑꯁ ꯌꯨꯇꯨꯞ ꯌꯨꯇꯨꯞꯇꯗꯤ ꯀꯩꯅꯣ ꯃꯣꯏ ꯎꯝ ꯀꯩ ꯍꯥꯏꯁꯤꯔꯥ ꯃꯣꯏ ꯔꯤꯀꯦꯞ ꯇꯧꯕꯒꯤ ꯨꯒꯨꯝꯕ ꯑꯗꯨ ꯀꯨꯏꯔꯀꯥꯟꯒꯨꯝꯕ ꯑꯗꯨꯒꯨꯝꯕꯗ ꯃꯣꯏ ꯇꯧꯅꯤ ꯇꯧꯔꯣꯢ
ꯍꯣꯏ ꯑꯅꯧꯕꯗꯤ ꯄꯥꯛ ꯐꯪꯗꯦ
ꯎꯝ ꯍꯝ
ꯐꯪꯉꯁꯨ ꯗꯥꯏꯔꯦꯛ ꯍꯣꯜꯗꯒꯤ ꯀꯥꯞꯄꯒꯨꯝꯕ
ꯎꯝ
ꯑꯗꯨꯃꯥꯏ ꯐꯪꯉꯦ ꯌꯦꯡ ꯅꯨꯡꯉꯥꯏꯇꯦꯗꯅ
ꯎꯝ
ꯀꯂꯔꯗꯣ ꯀꯣꯡꯉꯥꯎꯋꯦꯕ
ꯃꯣꯏꯗꯅ ꯄꯤꯛꯁꯤꯟꯕꯒꯨꯝꯕ ꯅꯠꯇ꯭ꯔꯒ ꯃꯣꯏꯗꯣ ꯂꯨꯗꯦꯡꯒꯨꯝꯕ ꯆꯠꯄ ꯃꯣꯏ ꯑꯇꯣꯞꯄ ꯎꯝ ꯑꯇꯣꯞꯄ ꯀ꯭ꯂꯤꯞꯀꯨꯝꯕ ꯍꯥꯞꯆꯤꯟꯕꯒꯨꯝꯕ ꯑꯗꯨꯃꯥꯏ ꯇꯧꯋꯦꯗ ꯃꫭꯏ
ꯐꯤꯂꯝꯗꯨꯒꯤ ꯃꯨꯚꯤꯁꯀꯤ ꯀꯩꯅꯣ ꯍꯥꯞꯄꯦꯗꯅ
ꯑꯥ
ꯑꯗꯨ ꯆꯪꯉꯀꯥꯟꯗ ꯃꯨꯚꯤꯁ ꯑꯃ ꯑꯣꯏ ꯂꯩꯔꯝꯕꯗꯣ ꯌꯥꯝ ꯇꯜꯂꯦꯕ
ꯍꯣꯏ
ꯑꯃꯥꯏꯅ ꯑꯅꯝꯕ ꯇꯧꯋꯦ
ꯎꯝ ꯑꯗꯨ ꯌꯥꯝ ꯇꯧꯕꯅꯤ ꯍꯥꯏ ꯃꯨꯚꯤ ꯕꯣꯛꯁꯇꯨꯗꯤ ꯈꯔ ꯁꯔꯁ ꯇꯧꯕꯅꯦ ꯃꯨꯚꯤꯕꯣꯛꯁ ꯑꯗꯨꯗꯤ ꯌꯦꯡꯉꯦ ꯑꯗꯨꯒ ꯀꯩꯅꯣ ꯑꯥ ꯑꯇꯣꯞꯄ ꯀꯩꯅꯣ ꯃꯨꯚꯤ ꯀꯩ ꯀꯩꯅꯣ ꯌꯦꯡꯕ ꯀꯥꯟꯗꯗꯤ ꯎꯝ ꯀꯩꯅꯣ ꯑꯦꯝ ꯀꯦ ꯑꯦꯝ ꯀꯦꯚꯤ ꯀꯤꯡ ꯅ ꯍꯥꯏ ꯍꯥꯏꯅꯀꯣ ꯑꯃꯨꯛꯀ ꯒꯨꯒꯜꯗ ꯁꯔꯁ ꯇꯧꯔꯒ ꯑꯗꯨ ꯁꯨ ꯌꯥꯗꯤ ꯌꯥꯕꯅꯦ
ꯃꯤ ꯊꯥꯏꯅ ꯀꯩꯅꯣ ꯃꯤꯗꯤ ꯑꯗꯨꯝ ꯐꯦꯁꯕꯨꯛꯇꯒꯨꯝꯕ ꯌꯦꯡꯅꯩꯌꯦ ꯑꯩ ꯐꯦꯁꯕꯨꯛꯇ ꯇ ꯌꯦꯡ ꯀꯃꯥꯏ ꯌꯦꯡ ꯈꯪꯗꯦ
ꯍꯧꯖꯤꯛꯀꯥꯟꯗꯤ ꯀꯔꯤꯖ ꯑꯩ ꯑꯥꯏ ꯉꯥꯛꯇꯅꯤꯅ ꯗ꯭ꯔꯃꯥꯒꯨꯝꯕ ꯌꯦꯡꯉꯗꯤ ꯑꯁ ꯑꯗꯨꯝ ꯐꯦꯁꯕꯨꯛ ꯅꯪꯒꯤ ꯍꯣꯝ ꯄꯦꯖꯇ ꯗ꯭ꯔꯃꯥꯒꯤ ꯉꯥꯛꯇ ꯑꯗꯨꯝ ꯊꯣꯛꯑꯅꯤ ꯑꯥꯏꯖꯤ ꯑꯣꯏꯒꯦꯔꯥ ꯑꯃ ꯑꯣꯏꯒꯦꯔꯥ ꯑꯗꯨꯝ ꯍꯦꯛ ꯅꯪꯅ ꯗ꯭ꯔꯃꯥ ꯃꯥ ꯏꯟꯇꯔꯦꯁ ꯂꯩꯅ ꯃꯣꯏꯅ ꯌꯦꯡꯉꯕ ꯑꯗꯨꯝ ꯃꯊꯪ ꯃꯊꯪ ꯃꯊꯪ ꯊꯣꯛꯑꯅꯤ
ꯍꯣꯏ ꯌꯦꯡꯕ ꯍꯧꯗ꯭ꯔꯃꯛꯁꯨ ꯋꯥꯈꯟꯗ ꯈꯟꯕꯗ ꯑꯣꯏꯇꯥꯔꯁꯨ ꯊꯣꯛꯂꯛꯑꯦꯕ
ꯑꯥ ꯃꯣꯏ ꯑꯁ ꯍꯧꯖꯤꯛꯀꯥꯟꯗꯤ ꯑꯦꯑꯥꯏ ꯉꯥꯛꯇꯅꯤ ꯅꯍ ꯍꯦꯛ ꯐꯣꯟ ꯐꯣꯟꯒꯨꯝꯕ ꯁꯔꯁ ꯇꯧꯔꯝꯕ ꯑꯗꯨꯝ ꯐꯦꯁꯕꯨꯛꯇꯔ ꯑꯥꯏꯖꯤꯗꯔ ꯒꯨꯒꯜꯗ ꯑꯗꯨꯝ ꯊꯣꯛꯈ꯭ꯔꯕꯅꯤ
ꯃꯣꯏꯅ ꯑꯗꯨꯃꯥꯏꯅ ꯎꯍꯜꯂꯛꯄꯗꯨꯅ ꯍꯦꯟꯅ ꯑꯩꯈꯣꯏꯗ ꯐꯨꯜ ꯌꯦꯡꯅꯤꯡꯕ ꯐꯥꯎꯍꯜꯂꯦꯕ
ꯍꯣꯏ ꯌꯦꯡ ꯎꯝ ꯌꯦꯡꯕ ꯂꫭꯏ ꯂꯣꯏꯗꯕꯅꯤꯅ
ꯍꯣꯏ ꯑꯗꯣ ꯊꯤꯕꯁꯨ ꯐꯪꯗꯦꯕ ꯃꯣꯏ ꯑꯅꯝꯕꯅ
ꯎꯝ ꯍꯟꯗꯛ ꯑꯩꯅ ꯍꯟꯗꯛꯁꯦ ꯊꯤꯕ ꯃꯥꯖꯦ ꯑꯥ ꯇꯦꯝꯄꯦꯁ ꯗ ꯂꯥꯁ ꯃꯦꯒꯥ ꯍꯥꯏꯅꯀꯣ
ꯑꯥ
ꯑꯗꯨ ꯊꯤꯔꯤ ꯐꯪꯗꯔꯤꯌꯦ ꯑꯗꯨ
ꯑꯩꯁꯨ ꯐꯂꯝ ꯐꯤꯂꯝ ꯉꯥꯏꯍꯥꯛꯀꯤ ꯊꯤꯔꯝꯕ ꯈꯛꯇꯅꯦ ꯑꯗꯨꯏꯇꯥꯔ ꯂꯣꯏꯅꯗꯤ ꯀꯥꯎꯈ꯭ꯔꯦꯗ ꯉꯥꯏꯍꯥꯛꯀꯤ ꯌꯦꯡꯉ ꯌꯦꯡꯉ ꯊꯤꯈꯤꯕꯅꯤꯅ
ꯎꯝ
ꯑꯗꯨ ꯅꯤꯡꯁꯤꯡꯕꯒꯤ ꯕ꯭ꯔꯦꯟꯁꯤꯗ ꯍꯥꯞꯄꯝ
ꯑꯗꯨꯝ ꯌꯦꯡꯨꯕꯒꯤꯔꯥ ꯈꯪꯗꯦ ꯑꯩ ꯍꯥꯟꯅꯗꯤ ꯗ꯭ꯔꯃꯥ ꯀꯩ ꯀꯩꯅꯣꯁꯤ ꯌꯥꯝ ꯄꯥꯝꯗꯕꯅꯦꯕꯀꯣ ꯌꯥꯝ ꯌꯦꯡꯗꯕꯅꯦꯕ ꯑꯗꯨꯒ ꯀꯩꯅꯣꯁꯦ ꯍꯟꯗꯛꯁꯦ ꯑꯗꯨꯝ ꯗ꯭ꯔꯃꯥ ꯃꯆꯥ ꯃꯆꯥ ꯊꯣꯛꯄꯗꯣ ꯑꯗꯨꯝ ꯌꯦꯡꯂꯨꯕꯒꯤꯔ ꯈꯪꯗꯦ ꯍꯧꯖꯤꯛꯀꯥꯟꯗꯤ ꯑꯗꯨꯝ ꯌꯦꯡꯅꯤꯡꯒ꯭ꯔꯦ ꯍꯥꯏꯕꯇꯥꯔꯦ
ꯍꯣꯏ ꯑꯩ ꯌꯦꯡꯅꯤꯡꯉꯁꯨ ꯑꯩꯗꯤ ꯈꯔ ꯆꯥꯛꯁꯤꯜꯂꯒꯨꯝꯕ ꯌꯦꯡꯉꯦꯕ
ꯑꯣ ꯈꯔ ꯀꯨꯏꯕꯁꯤꯡ ꯀꯩ ꯀꯩꯅꯣꯗꯨꯗꯤ ꯑꯗꯨꯝ ꯌꯨꯇ꯭ꯌꯨꯕ ꯀꯩꯀꯩꯅꯣꯁꯤꯗꯗꯤ ꯑꯗꯨꯝ ꯐꯪꯗꯤ ꯐꯪꯕꯅꯤ
ꯍꯣꯏ ꯌꯨꯇꯨꯕꯇ ꯐꯪꯕꯁꯦ ꯀꯌꯥ ꯀꯩꯗꯧꯗꯦꯅꯦ
ꯑꯅꯤ ꯊꯥꯒꯠꯂꯝꯅꯤ ꯑꯃ ꯊꯥꯒꯠꯂꯝꯃꯣꯏ ꯑꯗꯒꯤꯗꯤ ꯈꯔ ꯅꯨꯡꯉꯥꯏꯅ ꯌꯦꯡꯉꯝꯃꯅꯤ ꯑꯗꯨꯒ ꯂꯣꯏꯔꯝꯗꯥꯏꯗ ꯑꯃꯨꯛ ꯂꯣꯏꯁꯤꯟꯈꯤꯕꯒꯨꯝꯕ ꯊꯥꯒꯠꯂꯝꯗꯕꯒꯨꯝꯕ
ꯎꯝ ꯑꯗꯨꯝ ꯃꯌꯥꯏꯒꯨꯝꯕꯗ ꯇꯠꯈꯤꯗꯅ ꯑꯃꯨꯛꯀ ꯑꯇꯣꯞꯄ ꯀ꯭ꯂꯤꯞꯀꯨꯝꯕ ꯍꯥꯞꯆꯤꯟꯕꯒꯨꯝꯕ ꯌꯥꯝꯗꯤ ꯐꯪꯗꯤ ꯐꯪꯅꯕꯅꯦ ꯀꯩꯅꯣ ꯌꯨꯇꯨꯕꯒꯤꯗꯤ ꯑꯗꯨꯃꯥꯏꯅ
ꯑꯗꯨꯅꯦ ꯑꯗꯨ ꯌꯥꯝ ꯇꯜꯂꯦꯕ
ꯎꯝ ꯀꯩꯅꯣ ꯃꯣꯏꯅ ꯀꯩꯅꯣ ꯑ ꯗ꯭ꯔꯃꯥ ꯗ꯭ꯔꯃꯥ ꯀꯩꯅꯣ ꯗ꯭ꯔꯃꯥ ꯀꯩꯅꯣ ꯍꯥꯏꯁꯨ ꯍꯥꯏꯕꯅꯤꯅꯦ ꯍꯣꯏ ꯑꯗꯨꯒꯨꯝꯕ ꯂꯤꯡꯉꯁꯨ ꯐ꯭ꯔꯤꯅꯦ ꯍꯧꯖꯤꯛꯀꯥꯟꯗꯤ ꯗ꯭ꯔꯃꯥꯒꯤ ꯉꯥꯛꯇ ꯑꯣꯏꯔꯃꯤꯅꯦ ꯑꯦꯞ ꯑꯦꯞꯁꯤꯡꯁꯦ ꯖꯥꯠ ꯖꯥꯠꯗꯤ ꯊꯣꯡꯗꯤ
ꯊꯣꯛꯑꯦ ꯑꯗꯨ ꯄꯩꯁꯥ ꯇꯤꯡꯕꯁꯨ ꯌꯥꯎꯋꯦꯕ ꯄꯛꯇꯦꯕ ꯄꯩꯁꯥꯒ ꯌꯥꯝ ꯍꯥꯏꯗꯤ ꯆꯥꯅꯕ ꯑꯣꯏꯇꯥꯔꯗꯤ ꯐꯕ
ꯎꯝ
ꯆꯥꯅꯗꯕ ꯁꯨ ꯌꯥꯎꯋꯦꯕꯀꯣ
ꯍꯣꯏ
ꯍꯣꯏ ꯌꯥꯝꯅ ꯌꯦꯡꯗꯕ ꯌꯥꯗꯦꯒ ꯍꯥꯏꯕꯗꯨꯗꯤ ꯑꯣꯏꯗꯕꯅꯤꯅꯀꯣ
ꯎꯝ
ꯋꯥꯔꯤꯒꯨꯝꯕ ꯇꯥꯏꯌꯦꯕ
ꯍꯣꯏ ꯕꯦꯁ ꯑꯣꯏꯕꯁꯦ ꯃꯨꯚꯤ ꯔꯤꯀꯦꯞꯒꯨꯝꯕ ꯑꯗꯨꯒꯨꯝꯕꯗꯨꯗꯤ ꯑꯩ ꯌꯥꯝꯅ ꯌꯦꯡꯉꯦ ꯌꯨꯇꯨꯕꯇꯗꯤ
ꯀꯩ ꯌꯦꯡꯉꯦꯕ
ꯃꯨꯕꯤ ꯔꯤꯀꯦꯞ ꯃꯨꯚꯤꯗꯣ ꯃꯣꯏꯅ ꯑꯃꯨꯛꯀ ꯅꯦꯔꯦꯠ ꯇꯧꯕꯗꯣ ꯇꯦꯟꯍꯥꯜꯂꯒ ꯃꯣꯏꯅ ꯎꯝ ꯋꯥꯔꯤ ꯁꯥꯔꯒ ꯃꯇꯦꯛ ꯃꯇꯦꯛ ꯎꯍꯜꯂꯒ ꯁꯨꯃꯥꯏꯅ ꯇꯧꯕꯅꯦ ꯍꯥꯏꯅ ꯑ ꯔꯤꯀꯦꯞ ꯍꯥꯏꯕꯗꯤ ꯌꯦꯡꯕ ꯐꯪꯗꯕꯁꯤꯡ ꯈꯤꯇꯪ ꯂꯩꯌꯦꯕꯀꯣ ꯑꯗꯨꯒꯨꯝꯕꯗꯨ ꯔꯤꯀꯦꯞ ꯃꯨꯚꯤ ꯍꯥꯏꯁꯦ ꯗ꯭ꯔꯃꯥꯒꯨꯝꯕꯗ ꯅꯠꯇꯦꯗ ꯍꯥꯏꯗꯤ ꯑꯦꯛꯁꯟ ꯐꯤꯂꯝꯒꯨꯝꯕ ꯊꯣꯛꯈꯤꯕ ꯀꯥꯟ ꯌꯦꯡꯕ ꯐꯪꯗꯕꯀꯨꯝꯕꯗꯣ
ꯑꯩꯗꯤ ꯑꯗꯨꯒꯨꯝꯕ ꯑꯦꯛꯁꯄ꯭ꯂꯦꯅꯦꯁꯟ ꯌꯥꯝ ꯇꯥꯏꯌꯦ ꯀꯩꯅꯣꯗ ꯀ꯭ꯔꯥꯏꯝꯒꯨꯝꯕꯒꯤꯀꯣ
ꯑꯥ ꯅꯪ ꯅꯪꯁꯨ ꯀ꯭ꯔꯥꯏꯝꯒꯨꯝꯕ ꯌꯥꯝ ꯄꯥꯝ ꯃꯥꯜꯂꯦꯍꯦ
ꯑꯗꯨ ꯌꯥꯝ ꯍꯟꯗꯛ ꯌꯥꯝ ꯌꯦꯡꯉꯦꯕ ꯑꯥꯏꯗꯤ ꯑꯀꯤ ꯑꯀꯤꯕ ꯌꯥꯝ ꯌꯥꯎꯋꯦ ꯍꯥꯏꯇꯥꯔꯦ ꯑꯩꯈꯣꯏꯅ ꯈꯪꯕꯗ ꯗꯨꯝ ꯍꯥꯏꯗꯤ ꯁꯦꯐ ꯑꯣꯏꯖꯅꯕ ꯀꯥꯏꯅꯁꯨꯨꯝ
ꯎꯝ ꯍꯣꯏ ꯀ꯭ꯔꯥꯏꯝ ꯃꯨꯚꯤ ꯑꯗꯨꯒ ꯃꯣꯏꯅ ꯑꯃꯨꯛꯀ ꯀ꯭ꯔꯥꯏꯝꯗꯨ ꯊꯤꯒꯠꯄꯒꯨꯝꯕ
ꯍꯣꯏ ꯊꯤꯒꯠꯄꯗ ꯌꯥꯝꯅ ꯀꯩꯅꯣ ꯀꯩꯅꯣ ꯑꯣꯏꯖꯕꯗꯣ ꯑꯈꯣꯏꯗ ꯑꯗꯣ ꯃꯤ ꯍꯥꯠꯄꯗꯁꯨ ꯌꯥꯝ ꯀꯤ ꯀꯤꯕ ꯍꯥꯠꯄꯁꯨ ꯌꯥꯎꯋꯦꯗꯅꯀꯣ
ꯎꯝ
ꯑꯗꯨꯗꯨꯒ ꯑꯁ ꯈꯪꯗꯦꯗ ꯑꯗꯨꯝ ꯅꯨꯡꯉꯥꯏꯌꯦ ꯌꯦꯡꯕꯗꯤ
ꯎꯝ ꯑꯩꯖꯨ ꯌꯥꯝ ꯑꯗꯨꯝ ꯌꯦꯡꯉꯤꯗ ꯍꯥꯏ ꯀ꯭ꯔꯥꯏꯝꯒꯨꯝꯕ ꯁꯟꯒꯤ ꯀꯩꯅꯣ ꯈꯤꯇꯪ ꯌꯥꯎꯕꯁꯦ
ꯇꯥꯔꯒ ꯂꯩꯌꯦꯕ
ꯎꯝ ꯏꯃꯅꯕ ꯏꯃꯥꯟꯅꯕ ꯑꯃꯅ ꯃꯥꯖꯦ ꯀꯩꯅꯣ ꯍꯣꯔꯔ ꯃꯨꯕꯤꯒꯨꯝꯕꯖꯦ ꯐꯖꯅ ꯌꯦꯡꯕ ꯃꯥꯅ
ꯑꯦ ꯗꯣꯝꯗꯤ ꯁꯨꯡꯉꯝ ꯉꯝꯗ꯭ꯔꯦ
ꯃꯥ ꯃꯊꯟꯗ ꯑꯗꯨꯝ ꯌꯦꯡꯉꯨꯅꯦ ꯁꯤꯔꯤꯌꯦꯜꯒꯨꯝꯕ ꯀꯩꯅꯣ ꯌꯦꯡꯕꯅꯦ ꯃꯥꯗꯤ ꯑ꯭ꯁ ꯚꯨꯠꯀꯤꯁꯦ ꯌꯥꯝ ꯃꯥꯁꯨ ꯌꯥꯝ ꯄꯥꯝꯕ ꯃꯥꯜꯂꯦ
ꯑꯗꯨꯅꯦ ꯍꯥꯏꯁꯦ ꯑꯩꯗꯤ ꯑꯗꯨꯗꯣ ꯌꯦꯡꯉꯨ ꯇꯥꯔꯒꯗꯤ ꯑꯩꯗꯤ ꯇꯨꯝꯃꯝꯕꯁꯦ ꯐꯨꯛ-ꯐꯨꯛ ꯂꯥꯎ ꯍꯧꯒꯠꯂ ꯈꯪꯉꯦꯕ
ꯑꯗꯨꯗꯨꯅ ꯇꯨꯝꯕ ꯌꯥꯗꯦꯕ ꯑꯩꯗꯤ
ꯑꯗꯨꯅ ꯌꯦꯡꯁꯨ ꯌꯦꯡꯗꯦ ꯑꯗꯨꯗꯨꯒ ꯃꯤꯅ ꯇꯥꯔꯥꯑꯁꯨ ꯑꯩ ꯇꯥꯕ ꯉꯝꯗꯦꯕ ꯃꯤ ꯌꯥꯝ ꯇꯥꯏꯌꯦ ꯕꯨꯠꯀꯤ ꯐꯤꯂꯝ ꯕꯨꯠꯀꯤ ꯐꯤꯂꯝꯒꯨꯝꯕ ꯌꯦꯡꯉ ꯇꯨꯝꯕꯁꯦ ꯌꯥꯝ ꯅꯨꯡꯉꯥꯏ ꯍꯥꯏꯌꯦꯕ ꯋꯥꯔꯤꯒꯨꯝꯕ ꯇꯥꯔꯒ ꯇꯨꯝꯕꯁꯤꯁꯨ ꯌꯥꯝ ꯅꯨꯡꯉꯥꯏ ꯍꯥꯏꯕ
ꯑꯗꯨ ꯀꯩ ꯀꯣꯛꯅꯣꯕ ꯀꯣꯛꯇꯣ ꯉꯥꯎꯗ꯭ꯔꯤꯕꯕ
ꯈꯪꯗꯦ ꯃꯣꯏ ꯀꯤ ꯀꯤꯕ ꯀꯩ ꯀꯩꯅꯣꯁꯨ ꯐꯥꯎ-ꯐꯥꯎꯗ ꯐꯥꯎꯗꯕ ꯃꯥꯜꯂꯦ ꯃꯣꯏꯗꯣ
ꯍꯣꯏ
ꯃꯣꯏꯁꯨ ꯏꯟꯇꯔꯦꯁ ꯂꯩꯕ ꯍꯥꯏꯇꯔꯦ ꯑꯁ ꯁꯨꯃꯥꯏꯅ ꯇꯧꯔꯒ ꯁꯨꯃꯥꯏꯅ ꯊꯣꯛꯑꯦ ꯁꯨꯃꯥꯏꯅ ꯇꯧꯔꯒ ꯁꯨꯃꯥꯏꯅ ꯊꯣꯛꯑꯦ ꯍꯥꯏꯕꯗꯨ ꯃꯣꯏ ꯏꯟꯇꯔꯦꯁ ꯑꯃꯗꯤ ꯂꯩ ꯑꯗꯨꯝ ꯃꯥꯜꯂꯦꯕ ꯈꯪꯗꯦ ꯃꯣꯏꯗ ꯌꯥꯝ ꯀꯤ ꯀꯤꯔꯒ ꯌꯦꯡꯕ ꯂꯩꯇꯦꯕ ꯃꯣꯏꯗꯣ ꯇ꯭ꯔꯦꯁꯤꯌꯥꯝ ꯂꯩ ꯃꯥꯜ
ꯃꯇꯣꯝꯇ ꯂꯩꯔꯖꯨ ꯗꯨꯝ ꯇꯥꯏꯌꯦꯕ
ꯍꯣꯏ
ꯑꯩꯈꯣꯏꯗꯤ ꯀ꯭ꯔꯥꯏꯝꯒꯨꯝꯕꯒꯤ ꯃꯨꯚꯤꯁ ꯌꯦꯡꯉꯖꯨ ꯃꯤꯖꯦ ꯇꯝꯊꯤꯅꯒ ꯍꯥꯠꯂꯝꯕ ꯇꯥꯔꯗꯤꯅꯦ ꯃꯤ ꯑꯃ ꯂꯩꯇ꯭ꯔꯒꯗꯤ ꯇꯥꯕꯁꯨ ꯅꯨꯡꯉꯥꯏꯇꯦꯕ ꯀꯤ ꯀꯤꯕꯩ ꯇꯥꯏꯞ ꯇꯧꯋꯦꯕ ꯍꯥꯏꯗꯤ ꯀꯤꯂꯔꯗꯨ ꯂꯥꯛ
ꯍꯥꯏꯗꯤ ꯃꯨꯕꯤꯁꯇꯗꯤ ꯀꯤꯂꯔꯗꯣ ꯀꯅꯥꯝꯇꯅ ꯉꯝꯗꯕꯤꯗ ꯀꯩ ꯍꯥꯏꯅꯤ ꯃꯥꯅ ꯆꯠꯅꯤꯡꯕ ꯃꯐꯝꯗꯒ ꯆꯠꯄ ꯉꯝꯍꯜꯂꯤꯗꯅꯀꯣ ꯍꯦꯛꯇ ꯄꯥꯡꯂꯩꯗꯒ ꯂꯩꯔꯝꯕꯗꯣ ꯃꯥ
ꯎꯝ
ꯃꯤꯁꯦ ꯍꯦꯛꯇ ꯃꯇꯣꯝꯇꯅ ꯑꯗꯨꯝ ꯍꯥꯞꯄ ꯉꯝꯕꯗꯣ ꯁꯤꯔꯤꯌꯦꯜ ꯀꯤꯂꯔꯒꯨꯝꯕ ꯈꯪꯗꯦ ꯑꯗꯨꯝ ꯉꯝꯃꯤꯗꯅꯀꯣ ꯑꯗꯨꯏꯗꯨꯅ ꯂꯩꯔꯝꯒꯗꯧꯕꯒ ꯌꯥꯝ ꯃꯥꯟꯗꯕ ꯍꯥꯏꯇꯥꯔꯦ ꯑꯩ ꯏꯁꯥꯗ ꯑꯗꯨꯗꯨꯒꯤ ꯀꯤꯖꯕ
ꯌꯦꯟꯉꯨ ꯅꯨꯡꯉꯥꯏꯕꯅꯤ ꯍꯣꯏ ꯑꯩꯅ ꯀꯩꯅꯣ ꯑ ꯀꯣꯔꯤꯌꯥ ꯗ꯭ꯔꯃꯥ ꯀꯩ ꯀꯩꯅꯣꯗꯨ ꯃꯣꯏ ꯃꯤ ꯈꯔꯗꯤ ꯀꯣꯔꯤꯌꯥ ꯗ꯭ꯔꯥꯃꯁꯤ ꯎꯝ ꯔꯣꯃꯦꯁꯀꯤ ꯀꯩꯅꯣ ꯌꯦꯡꯢꯗꯅ ꯑꯩꯅꯁꯦ ꯖꯄꯥꯟꯒ ꯀꯣꯔꯤꯌꯥꯒꯁꯦ ꯃꯣꯏꯒꯤ ꯀ꯭ꯔꯥꯏꯝ ꯁꯤꯔꯦꯜ ꯀꯤꯂꯔ ꯁꯤꯒꯨꯝꯕꯁꯦ
ꯑꯁ ꯃꯣꯏꯗꯤ ꯌꯥꯝ ꯀꯤꯀꯣ ꯌꯥꯝ ꯃꯥꯜꯂꯦꯕ ꯁꯛꯇꯥꯁꯤꯡꯗꯣ
ꯌꯥꯝ ꯃꯥꯜꯂꯦ ꯑꯁꯦꯡꯕ ꯑꯗꯨꯗ ꯌꯥꯝ ꯀꯤ
ꯎꯝ ꯃꯣꯏ ꯀ꯭ꯔꯥꯏꯝꯒꯤ ꯀꯩ ꯀꯩꯅꯣꯁꯨ ꯌꯥꯝ ꯑꯗꯨꯝ ꯑꯇꯣꯞꯄꯗꯒꯤ ꯃꯣꯏꯗ ꯍꯦꯟꯕꯒꯤꯔ ꯈꯪꯗꯦ ꯑꯗꯨꯝ ꯌꯦꯡꯕ ꯅꯨꯡꯉꯥꯏꯕꯀꯣ
ꯎꯝ
ꯍꯜꯂꯝ ꯍꯜꯂꯝꯒ ꯀꯩꯅꯣ ꯑꯗꯨꯝ ꯃꯣꯏ ꯃꯔꯛꯇ ꯑꯗꯨꯝ ꯆꯠꯂꯒ ꯂꯩꯁꯨ ꯑꯗꯨꯝ ꯁꯨꯛꯈꯪ ꯈꯪꯗꯕꯤꯗꯣ ꯂꯥꯛꯑꯒ ꯅꯪ ꯑꯗꯨꯝ ꯊꯤꯒꯠꯂꯒ ꯏꯅꯛ ꯅꯛꯔꯒ ꯂꯩꯔꯝꯕꯗꯣ
ꯍꯣꯏ ꯑꯗꯨꯁꯨ ꯑꯣꯏꯔꯦ ꯃꯣꯏ ꯁꯛꯐꯝꯁꯤꯡꯗꯣ ꯌꯥꯝꯅ ꯀꯤꯑ ꯀꯤꯕꯁꯨ ꯌꯥꯎꯕꯅꯦ ꯍꯥꯢꯕ ꯌꯥꯝ ꯃꯥꯟꯕ ꯍꯥꯏꯇꯥꯔꯦꯀꯣ ꯑꯦꯛꯇꯤꯡ ꯍꯥꯏꯇꯥꯔꯦꯅꯦ
ꯅꯠꯇ꯭ꯔꯒ ꯏꯕꯥꯅꯤꯁꯦ ꯐꯤꯂꯝ ꯏꯟꯗꯁꯇ꯭ꯔꯤ ꯑꯃꯨꯛꯀ ꯍꯥꯡꯗꯣꯛꯁꯤꯔꯣ ꯁꯤꯗ ꯍꯦ ꯍꯦ ꯍꯦ ꯍꯦ ꯍꯦ ꯅꯪꯅ ꯗꯤꯔꯦꯛꯇꯔ ꯇꯔ ꯑꯣꯢꯗꯕ ꯑꯩ ꯑꯩꯅ ꯀꯨꯝꯕ ꯚꯦꯠꯀꯨꯝꯕ ꯁꯥꯖꯤꯜꯂꯒꯦ
ꯑ
ꯑꯩꯅ ꯁꯥꯏꯠ ꯍꯦꯔꯣꯅꯤꯒꯨꯝꯕ ꯁꯥꯒꯗ꯭ꯔꯥ
ꯅꯪꯁꯦ ꯗꯥꯏꯔꯦꯛꯇꯔ ꯇꯧꯔꯒꯁ ꯁꯨꯃꯥꯏꯅ ꯇꯧꯔꯣ ꯁꯨꯃꯥꯏꯅ ꯇꯧꯔꯣ ꯏꯁꯀ꯭ꯔꯤꯞꯀ ꯏꯊꯣꯛꯑ ꯑꯁ ꯃꯥꯥꯏ ꯇꯧꯗꯝꯅꯤ ꯀꯥꯏꯅ ꯍꯥ
ꯗꯥꯏꯔꯦꯛꯇꯔꯁꯨ ꯑꯣꯏꯕ ꯑꯦꯛꯁꯨ ꯇꯧꯕ
ꯎꯝ ꯍ ꯍ ꯍ
ꯑꯗꯨ ꯅꯦꯟ ꯐꯥꯎ ꯑꯣꯏꯗ꯭ꯔꯣ
ꯍꯣꯏ ꯑꯗꯨꯒꯨꯝꯕ ꯇꯧꯁꯤꯔꯥ
ꯇꯧ ꯑꯗꯨꯅꯁꯨ ꯌꯥꯏ
ꯎꯝ ꯐꯤꯂꯝꯁꯦ